ꯍꯜꯂꯣ ꯇꯥꯏꯀꯣ
ꯇꯥꯏ ꯇꯥꯏ
ꯑꯣ
ꯑꯩꯗꯤ ꯍꯧꯒꯠꯇ ꯉꯥꯏꯔꯤꯌꯦ
ꯑꯣ ꯑꯣ
ꯅꯪꯗꯤ ꯀꯔꯤ ꯇꯧꯕ꯭ꯔꯣ
ꯑꯩꯁꯨ ꯍꯧꯒꯠꯂꯒ ꯕ꯭ꯔꯦꯛꯐꯥꯁꯀꯨꯝꯕ ꯆꯥꯔꯒ ꯑꯗꯨꯝ ꯂꯩꯌꯦ ꯌꯨꯝꯗ ꯆꯥꯛ ꯊꯣꯡꯕ ꯂꯣꯏꯔꯦ
ꯕꯣꯏ ꯌꯦꯡꯗ꯭ꯔꯒ
ꯉꯁꯤꯗꯤ ꯗꯥꯜꯁꯨ ꯊꯣꯡꯕꯤꯌꯦ ꯑꯗꯨꯒ ꯔꯝ ꯆꯤꯛꯀꯟ ꯂꯧ ꯑꯩꯅ ꯍꯧꯖꯤꯛꯇꯤ ꯗꯥꯜ ꯉꯥꯛꯇ ꯊꯣꯡꯕꯤ
ꯑꯣ
ꯀꯔꯤ ꯇꯧꯔꯤꯔꯣ ꯉꯁꯤꯗꯤ ꯍꯥ
ꯐꯨꯠꯕꯣꯜꯗꯤ ꯌꯦꯡꯗꯔꯣ
ꯑꯥ ꯌꯦꯡꯔꯒ ꯂꯩꯌꯦ ꯍꯧꯖꯤꯛ ꯑꯩꯈꯣꯏ ꯃꯔꯣꯀꯣꯒ ꯅꯤꯗꯔꯂꯦꯟꯗꯣ ꯀꯅꯥ ꯁꯞꯄꯣꯔꯠ ꯇꯧꯕꯔ꯭ ꯅꯪ
ꯑꯩꯕꯨꯗꯤ ꯌꯦꯡꯗꯦꯗꯣ ꯀꯩꯅꯣ ꯃꯣꯔꯣꯀꯣ ꯗꯣ
ꯑꯣ
ꯋꯥꯜꯗ ꯀꯞ ꯀꯟꯕꯅꯤꯅ ꯃꯣꯔꯣꯀꯣ ꯑꯣꯏꯅ ꯇꯧꯋꯦ ꯑꯩ ꯉꯔꯥꯡ ꯀꯩꯅꯣꯒ ꯕ꯭ꯔꯖꯤꯜꯒ ꯃꯄꯥꯟꯒ ꯌꯦꯡ ꯑꯃ
ꯑꯣ
ꯖꯄꯥꯟ ꯁꯄꯣꯔꯠ ꯇꯧꯕꯅꯦ ꯑꯗꯣ ꯄꯣꯒꯔ꯭ꯦ
ꯑꯥ ꯑꯩꯗꯤ ꯑꯩꯁꯨꯅꯦ ꯖꯄꯥꯟꯕꯨ ꯁꯄꯣꯔꯠ ꯇꯧꯔꯒꯀꯣ ꯑꯗꯨ ꯀꯥ ꯀꯥꯗꯤ ꯀꯥꯔꯣꯏ ꯍꯥꯏꯕꯗꯨ ꯈꯪꯈ꯭ꯔꯦꯗ ꯑꯗꯨꯒꯤ ꯕ꯭ꯔꯖꯤꯕꯨꯁꯨ ꯈꯔ ꯈꯔ ꯁꯞꯄꯣꯔꯠ ꯇꯧꯔꯣ ꯉꯔꯥꯡꯒꯤꯗꯤ ꯈꯪꯗ꯭ꯔꯦ
ꯉꯔꯥꯡꯒꯤꯗꯤ ꯑꯅꯤꯃꯛꯀꯤ ꯌꯥꯏꯑꯦꯗꯗꯣ
ꯎꯝ ꯖꯄꯥꯟꯕꯨꯁꯨ ꯑꯩꯈꯣꯏ ꯃꯤ ꯃꯥꯟꯕꯒꯤ ꯌꯥꯝ ꯅꯨꯡꯁꯤꯕ
ꯑꯦꯁꯤꯌꯥꯟ ꯀꯟꯇ꯭ꯔꯤ ꯃꯊꯟꯇꯅꯦꯗꯅ
ꯑꯣ
ꯀꯣꯔꯤꯌꯥꯁꯨ ꯊꯣꯛꯈ꯭ꯔꯦ
ꯀꯣꯔꯤꯌꯥ ꯊꯣꯛꯈ꯭ꯔꯕ꯭ꯔꯥ ꯑꯩꯗꯤ ꯃꯦꯠꯁ ꯂꯣꯏꯅꯃꯛ ꯌꯦꯡꯗꯦ ꯉꯔꯥꯡ ꯈꯔ ꯈꯔ ꯌꯦꯡꯉꯦ ꯍꯧꯖꯤꯛ ꯑꯩꯈꯣꯏꯒꯤ ꯌꯨꯝ ꯐꯖꯅ ꯐꯨꯠꯕꯣꯜ ꯌꯦꯡꯂꯥꯒ ꯂꯩ
ꯑꯣ
ꯀ꯭ꯔꯤ ꯇꯧꯒꯦꯔꯣ ꯁꯤꯗꯤ
ꯑꯩ ꯀꯩꯅꯣ ꯑꯥ ꯉꯁꯤꯁꯦ ꯊꯕꯛꯄꯨꯗꯤ ꯂꯩꯌꯦ ꯑꯗꯣ ꯈꯪꯗꯦ ꯌꯦꯡ ꯇꯥꯔꯦ
ꯎꯝ
ꯊꯕꯛ ꯄꯨꯗꯤ ꯌꯥꯕꯌꯥꯏ ꯍꯔꯦꯟ ꯑꯩꯁꯦ ꯅꯨꯡꯇꯤꯒꯤ ꯀꯩꯅꯣ ꯆꯠꯂꯦꯕꯀꯣ ꯂꯥꯏꯕ꯭ꯔꯦꯔꯤ ꯑꯗꯨꯒꯤ ꯊꯕꯛꯇꯤ ꯑꯗꯨꯝ ꯅꯨꯡꯇꯤꯒꯤ ꯑꯗꯨꯝ ꯂꯩ
ꯑꯣ ꯑꯗꯨ ꯉꯁꯤ ꯅꯪꯒꯤ ꯅꯨꯡꯉꯥꯏꯕ ꯄꯥꯎ ꯂꯥꯛꯄ꯭ꯔꯥꯥ ꯂꯇꯕ꯭ꯔꯥ
ꯉꯁꯤ ꯂꯥꯛꯇ꯭ꯔꯤ
ꯑꯁ ꯑꯩꯒꯤꯁꯨꯅꯦ ꯌꯥꯝ ꯊꯥꯖꯗꯅ ꯂꯩꯔꯒ ꯑꯁ ꯂꯛꯇꯕꯗꯣ
ꯒ꯭ꯔꯨꯞꯇ ꯃꯤꯈꯣꯏꯒꯤꯗꯤ ꯑꯗꯨꯝ ꯂꯛꯄꯒꯤꯀꯣ
ꯎꯝ ꯑꯗꯨꯅꯦ ꯑꯩꯒꯤꯗꯤ ꯂꯥꯛꯇ꯭ꯔꯤ
ꯎꯝ
ꯍꯣꯔꯦꯟ ꯍꯣꯔꯦꯟ ꯋꯥꯏ ꯂꯥꯛ ꯀꯦꯔꯥ ꯈꯪꯗꯦ
ꯑꯣ ꯑꯁ ꯑꯩ ꯆꯦꯛ ꯇꯧꯕ ꯆꯦꯛ ꯇꯧꯔꯒ ꯎꯗꯕꯗꯣ ꯍꯥꯔꯠ ꯇꯧꯈ꯭ꯔꯕꯅꯦ ꯉꯁꯤ ꯍꯦꯛ ꯍꯦꯛ ꯋꯦ ꯀꯥꯞ ꯇꯧꯔꯦꯒꯀꯣ ꯑꯗꯨ ꯐꯥꯔꯁꯇ ꯑꯗꯨ ꯊꯤꯕꯅꯦꯕ
ꯅꯩꯗꯤ ꯄꯨꯡ ꯀꯌꯥꯗ ꯆꯥꯛ ꯆꯥꯒꯦ
ꯑꯦꯛꯁꯄꯦꯛꯇꯦꯁꯟꯗꯤ ꯑꯥꯗ ꯌꯧꯈ꯭ꯔꯕ
ꯎꯝ
ꯅꯪ ꯉꯔ ꯉꯔꯥꯡ ꯀꯌꯥ ꯀꯣ ꯀꯌꯥ ꯄꯥꯏꯕ꯭ꯔꯥ
ꯑꯩꯗꯤ ꯑꯩꯈꯣꯏ ꯑꯌꯨꯛ ꯇꯧꯕꯗꯣ
ꯎꯝ
ꯑꯗꯨꯅ ꯂꯣꯏꯔꯦ
ꯑꯣ ꯑꯁ ꯂꯔꯦ ꯅꯪꯁꯣ
ꯑꯩ ꯅꯪꯗꯕꯀꯣ
ꯑꯣ
ꯅꯣꯏꯗꯤ ꯄꯨꯡ ꯀꯌꯥꯗ ꯆꯥꯛ ꯆꯥꯒꯦ
ꯑꯩꯈꯣꯏ ꯑꯗꯨꯝ ꯃꯣꯏ ꯐꯨꯠꯕꯣꯜ ꯌꯦꯡꯔꯒ ꯂꯩꯕꯒꯤ ꯂꯣꯏꯕ ꯀꯥꯟꯗ ꯆꯒꯦꯔꯥ ꯅꯠꯇ꯭ꯔꯒ ꯌꯦꯡꯅ ꯌꯦꯡꯅ ꯆꯠꯒꯦꯔꯥ ꯈꯪꯗꯦ ꯑꯩꯒꯤ ꯅꯦꯐꯤꯌꯨ ꯑꯃꯁꯨ ꯂꯥꯛꯀꯦ ꯍꯥꯏꯕ ꯑꯗꯨꯕꯨ ꯉꯥꯏꯔꯒ ꯂꯩ ꯄꯨꯡ ꯇꯔꯥ ꯇꯥꯗ꯭ꯔꯤꯉꯩꯗ ꯑꯗꯨꯝ ꯆꯥꯏꯗ ꯅꯥꯏꯡꯒꯨꯝꯕ ꯇꯥꯔꯗꯤ ꯄ
ꯃꯄꯥꯟ ꯂꯝꯗ ꯂꯩꯕꯗꯤ ꯆꯍꯤ ꯀꯌꯥ ꯐꯥꯔꯒꯦ
ꯆꯍꯤꯗꯤ ꯇꯔꯥ ꯍꯦꯟꯈ꯭ꯔꯦꯗ ꯑꯩꯗꯤ
ꯑꯁ ꯑꯣꯗꯨꯗꯤ ꯌꯥꯝ ꯃꯦꯅꯦ
ꯎꯝ ꯒ꯭ꯔꯦꯖꯨꯑꯦꯁꯟ ꯇꯧꯔꯒꯀꯣ ꯒ꯭ꯔꯦꯖꯨꯑꯦꯁꯟ ꯇꯧꯔꯤꯉꯩꯗ ꯑꯗꯨꯝ ꯂꯩꯈ꯭ꯔꯕ ꯍꯦꯛ ꯀ꯭ꯂꯥꯁ ꯇꯨꯌꯦꯜꯕ ꯂꯣꯏꯔꯒ ꯀꯣ
ꯑꯗꯨꯗꯤ ꯀꯩꯅꯣ ꯍꯥꯏꯗꯤ ꯃꯄꯥꯜ ꯂꯝꯒꯤ ꯆꯠꯅꯕꯤꯁꯦ ꯑꯗꯨꯝ ꯈꯪꯉꯝꯕꯅꯤ ꯅꯠꯇ꯭ꯔꯥ
ꯑ ꯍꯣꯏ ꯑꯗꯨꯗꯤ ꯈꯪꯗꯤ ꯈꯪꯉꯗꯦ ꯑꯗꯨꯒꯨꯝꯕꯗꯤ
ꯌꯥꯝ ꯀꯩꯅꯣ ꯋꯥꯔꯝꯃꯔꯣꯏꯕ ꯍꯥꯏꯗꯤ ꯑꯦꯗꯥꯞ ꯇꯧꯕꯒꯣ
ꯑꯦꯗꯥꯞ ꯇꯧꯕꯗꯣ ꯎꯝ ꯐꯥꯔꯁ ꯗꯦꯂꯤ ꯂꯥꯞꯄꯗ ꯀꯥꯟꯗ ꯑꯦꯗꯥꯞ ꯇꯧꯕꯗꯣ ꯈꯔ ꯋꯥꯏꯌꯦꯀꯣ ꯑꯗꯨꯀꯥꯟꯗꯗꯤ ꯑꯗꯨꯝ ꯑꯦꯁꯤꯒꯨꯝꯁꯨ ꯍꯥꯞꯇꯦ ꯐꯦꯟ ꯉꯛꯇ ꯂꯩꯕꯕꯨ ꯑꯩꯅ ꯑꯩꯈꯣꯏ ꯒ꯭ꯔꯦꯖꯨꯌꯦꯁꯟ ꯇꯧꯕ ꯁꯦ ꯑꯩꯈꯣꯏ ꯀ꯭ꯂꯥꯁ ꯇꯨꯌꯦꯜꯞ ꯂꯣꯏꯕꯁꯦ ꯖꯨꯟꯗ ꯑꯗꯨꯝ ꯂꯣꯏꯅꯀꯣ ꯃꯦ ꯖꯨꯟꯗ ꯂꯣꯏꯔꯦꯅ ꯑꯗꯨ ꯑꯩꯅ ꯂꯥꯛꯄꯁꯦ ꯖꯨꯟꯒꯨꯝ ꯖꯨꯟ ꯐꯥꯔꯁ ꯋꯤꯛꯇꯔ ꯑꯗꯨꯝ ꯆꯠꯂꯦꯕ
ꯑꯥ
ꯆꯠꯂꯒ ꯌꯥꯝꯅ ꯁꯥꯕꯗꯣ ꯑꯗꯨ ꯑꯩ ꯐꯦꯟꯗꯤ ꯂꯩꯌꯦ ꯑꯗꯨ ꯑꯣꯏꯔꯁꯨ ꯁꯥꯃꯟꯕꯒꯤ ꯑꯩꯗꯤ ꯍꯞꯇꯥ ꯑꯃꯒꯨꯝꯕꯗꯤ ꯑꯁ ꯀꯥꯞꯅꯤꯡꯕꯅꯤꯗ ꯌꯥꯝ ꯀꯥꯞꯅꯤꯡꯈ꯭ꯔꯕꯅꯦ ꯀꯥꯞꯁꯨ ꯀꯞꯅꯤ ꯗ ꯅꯨꯃꯤꯠ ꯃꯅꯤꯗꯤ ꯎꯝ ꯑꯗꯨꯒ ꯍꯣꯏ ꯌꯥꯝ ꯁꯥꯕꯅꯤ ꯑꯗꯨꯒ ꯉꯥꯏꯍꯥꯛꯇꯪ ꯂꯩꯔꯒ ꯑꯩꯈꯣꯏꯗꯣ ꯑꯦꯁꯤꯒꯨꯝꯕ ꯑꯗꯨ ꯑꯩꯒꯤ ꯀꯔꯤꯅꯣꯅ ꯄꯥꯟꯈ꯭ꯔꯕ ꯑꯗꯨꯒ ꯑꯩꯈꯣꯏ ꯔꯨꯝꯁꯨ ꯆꯦꯟꯖ ꯇꯧꯋꯦ ꯑꯗꯨꯒꯤ ꯈꯔ ꯅꯨꯡꯉꯥꯏꯕ ꯍꯧꯔꯦ ꯅꯨꯡꯉꯥꯏꯕ ꯍꯧꯔꯦ ꯑꯗ ꯆꯍꯤ ꯑꯃꯒꯨꯝꯕ ꯂꯩꯈ꯭ꯔꯗꯤꯀꯣ ꯌꯥꯝ ꯅꯨꯡꯉꯥꯏꯕ ꯗꯦꯜꯂꯤꯒꯤ ꯖꯒꯥ ꯂꯣꯏꯅꯃꯛꯁꯨ ꯈꯪꯈ꯭ꯔꯕ ꯅꯠꯇ꯭ꯔꯒ ꯀꯜꯆꯔꯁꯨ ꯈꯪꯈ꯭ꯔꯕꯗꯨꯒꯤ ꯌꯥꯝ ꯅꯨꯡꯉꯥꯏꯔ ꯆꯍꯤ ꯑꯃ ꯑꯅꯤ ꯂꯩꯔꯦ ꯑꯗꯨ ꯒ꯭ꯔꯦꯖꯨꯌꯦꯁꯟꯁꯨ ꯊꯨ ꯊꯨꯅ ꯑꯗꯨꯝ ꯇꯧꯈ꯭ꯔꯕꯅꯤ ꯃꯇꯝ ꯈꯪꯗ꯭ꯔꯤꯉꯩꯗꯀꯣ
ꯑꯗꯨꯒ ꯒ꯭ꯔꯦꯖꯨꯦꯁꯟ ꯍꯦꯛ ꯇꯧꯈ꯭ꯔꯦ ꯍꯥꯏꯔꯗꯤ ꯑꯁ ꯃꯇꯝꯗꯣ ꯆꯠꯄꯗꯣ ꯈꯪꯗꯕꯅꯤ ꯃꯥꯁꯇꯔꯗꯤ ꯀꯃꯥꯏꯅ ꯇꯧꯈ꯭ꯔꯁꯨ ꯈꯪꯗꯦ ꯑꯗꯨꯝ ꯂꯣꯏꯈ꯭ꯔꯕꯅꯤ
ꯃꯥꯁꯇꯔ ꯐꯥꯎꯗꯤ ꯂꯩꯍꯧꯋꯦ
ꯑ ꯃꯁꯇꯔ ꯐꯥꯎꯗꯤ ꯑꯗꯨꯝ ꯗꯦꯂꯤꯗ ꯑꯗꯨꯝ ꯇꯥꯝꯃꯤꯗ ꯑꯗꯨꯒ
ꯊꯕꯛꯁꯨ ꯗꯦꯜꯂꯤꯗ ꯑꯗꯨꯝ ꯇꯧꯋꯦꯗ ꯆꯍꯤ ꯃꯉꯥ ꯃꯉꯥꯒꯨꯝꯕꯀ ꯗꯦꯂꯤꯗ ꯇꯧꯋꯦ
ꯍꯧꯖꯤꯛꯇꯤ ꯇꯧꯗ꯭ꯔꯤꯀꯣ ꯍꯧꯖꯤꯛꯇꯤ ꯌꯨꯝꯗ ꯑꯗꯨꯝ ꯂꯩꯔꯦꯕ
ꯍꯣꯏ ꯌꯨꯝꯗ ꯂꯩ
ꯑꯁꯤ ꯑꯩꯈꯣꯏꯒꯤ ꯏꯁ꯭ꯇꯦꯠꯁꯤꯅ ꯅꯨꯡꯉꯥꯏꯗꯥ ꯑꯁꯤꯗ ꯍꯦꯛ ꯂꯥꯛꯈ꯭ꯔꯗꯤꯀꯣ ꯑꯥꯗ ꯑꯃꯨꯛꯀ ꯆꯠꯅꯤꯡꯗ꯭ꯔꯦ
ꯑꯥꯗ ꯑꯃꯨꯛ ꯀꯥ ꯌꯧꯔꯗꯤ ꯑꯁꯤ ꯃꯅꯤꯄꯨꯔꯗ ꯂꯥꯛꯄꯁꯨ ꯋꯥꯏ ꯌꯥꯝ ꯐꯥꯔ ꯑꯣꯏꯅ ꯈꯟꯕꯀꯣ
ꯑꯥ
ꯅꯪꯗꯤ ꯀꯔꯤ ꯀꯔꯤ ꯊꯕꯛ ꯇꯧꯕ꯭ꯔꯣ
ꯑꯩꯗꯤ ꯇꯧꯗ꯭ꯔꯤ
ꯑꯣ ꯅꯪꯗꯤ ꯑꯉꯥꯡ ꯑꯣꯏꯔꯤꯌꯦꯀꯣ
ꯎꯝ
ꯆꯍꯤ ꯇ꯭ꯋꯦꯟꯇꯤ ꯀꯣ
ꯆꯍꯤ ꯇ꯭ꯋꯦꯟꯇꯤ ꯇꯨ
ꯑꯣ ꯇ꯭ꯋꯦꯟꯇꯤ ꯇꯨ
ꯑꯩ ꯏꯌꯥꯔꯕꯣꯏ
ꯑꯣ ꯑꯣ ꯇ꯭ꯋꯦꯟꯇꯤ ꯇ꯭ꯋꯦ ꯇ꯭ꯋꯦꯟꯇꯤ ꯇꯨ ꯑ ꯇ꯭ꯋꯦꯟꯇꯤ ꯊ꯭ꯔꯤ ꯇ꯭ꯋꯦꯟꯇꯤ ꯐꯥꯏꯚ ꯐꯥꯎꯕꯅꯦ ꯑꯁ ꯀꯔꯤ ꯂꯣꯢꯅꯃꯛ ꯇꯧꯕ ꯌꯥꯢ ꯅꯪꯅ ꯇꯧꯅꯤꯡ ꯇꯧꯅꯤꯡꯕꯗꯨ ꯇꯧꯕ ꯌꯥꯕꯩ
ꯌꯨꯝꯗ ꯄ꯭ꯔꯦꯁꯔ ꯂꯥꯛꯑꯦ
ꯎꯝ ꯍꯧꯖꯤꯛꯔꯥ
ꯍꯣꯢ ꯍꯧꯖꯤꯛ
ꯑꯣ ꯅꯪ ꯀꯔꯤꯗ ꯑꯣꯗꯔ ꯇꯧꯕ꯭ꯔꯣ
ꯍꯥꯥ
ꯅꯡ ꯀꯔꯤ ꯑꯦꯞꯇ ꯑꯣꯔꯗꯔ ꯇꯧꯕ꯭ꯔꯣ
ꯀꯔꯤ ꯑꯣꯔꯗꯔꯣ
ꯅꯪꯒꯤ ꯄꯥꯔꯁꯦꯜ ꯂꯥꯛꯑꯦ ꯍꯥꯏꯕ ꯅꯠꯇ꯭ꯔꯣ
ꯅꯠꯇꯦ ꯅꯠꯇꯦ ꯄ꯭ꯔꯦꯁꯔ ꯂꯥꯛꯑꯦ ꯍꯥꯏꯕ
ꯑꯣ ꯄ꯭ꯔꯦꯁꯔ ꯀꯣ
ꯑꯥ
ꯑꯥ ꯑꯠꯆꯥ ꯑꯠꯆꯥ ꯄꯦꯁ ꯑꯣ ꯑꯁ ꯇ꯭ꯋꯦꯟꯇꯤ ꯐꯥꯏꯚ ꯁꯨꯗ꯭ꯔꯤꯉꯩꯗꯗꯤ ꯇꯦꯟꯁꯟ ꯂꯩꯇꯕꯅꯤꯗ
ꯑꯩꯗꯤ ꯑꯩ ꯏꯊꯟꯗꯅꯦꯕꯀꯣ
ꯑꯣ
ꯑꯗꯨꯒꯤ
ꯅꯪꯗꯤ ꯅꯆꯦꯒꯨꯝꯕꯁꯨ ꯂꯩꯇꯦ
ꯀꯥꯖꯟꯕꯨꯗꯤ ꯃꯌꯥꯝ ꯂꯩ ꯑꯗꯣ ꯁꯤꯕ꯭ꯂꯤꯁꯇꯤ ꯑꯩ ꯇꯪꯅꯦ
ꯑꯣ
ꯅꯪꯒꯤꯗꯦ ꯈꯪꯗꯦ ꯌꯦ ꯑꯗꯨꯗꯤ ꯄꯦꯔꯦꯟꯁꯇ ꯍꯪꯕ ꯇꯥꯔꯦ
ꯍꯥꯡꯉꯣ ꯅ ꯀꯔꯤꯒꯤ ꯑꯩ ꯏꯊꯟꯗ ꯂꯩꯕ꯭ꯔꯥ ꯍꯪꯉꯣ
ꯆꯪꯒꯤ ꯁꯤꯕ꯭ꯂꯤꯡꯁ ꯁꯤ
ꯑꯩ ꯑꯩꯈꯣꯏꯒꯤ ꯁꯤꯕꯂꯤꯡꯁꯦ ꯌꯝꯃꯦꯅꯦ ꯑꯩꯈꯣꯏ ꯏꯃꯥ ꯏꯄꯥꯗꯤ ꯑꯍꯟ ꯑꯣꯏꯈ꯭ꯔꯦ ꯑꯩꯒꯤ ꯁꯤꯕ꯭ꯂꯤꯡꯁꯦ ꯑꯁ ꯏꯁ ꯌꯥꯝꯃꯦꯅꯦ ꯑꯩꯒꯤ ꯁꯤꯁꯇ꯭ꯔ ꯃꯉꯥ ꯂꯩꯕꯅꯦ ꯑꯩꯅ ꯁꯤꯛꯁ ꯇꯥꯕꯀꯣ ꯅꯨꯄꯤꯗ ꯑꯗꯨꯒ ꯕ꯭ꯔꯗꯔꯁꯨ ꯑꯍꯨꯝ ꯂꯩꯕꯅꯦ ꯑꯩꯈꯣꯏꯗꯤ ꯏꯄꯥ ꯏꯃꯥꯗꯤ ꯑꯁ ꯑꯥ ꯌꯧꯈ꯭ꯔꯕꯅꯦ
ꯑꯗꯨꯗꯤ ꯅꯥꯏꯟ ꯅꯥꯏꯟ ꯁꯤꯕꯤꯡꯁ ꯇꯣꯇꯦꯜ
ꯅꯥꯏꯟ ꯁꯤꯕꯂꯤꯡꯁ ꯂꯩꯕꯅꯦ ꯑꯩꯈꯣꯏꯗꯤ ꯑꯥ ꯆꯤꯡꯗ ꯂꯩꯕꯅꯤꯅꯀꯣ ꯈꯝꯕꯒꯨꯝꯕꯗꯣ ꯑꯗꯨ ꯑꯗꯨ ꯇꯧꯗꯦꯕ ꯏꯃꯥꯒ ꯏꯄꯥ ꯂꯨꯍꯣꯡ ꯊꯨ ꯊꯨꯅ ꯂꯨꯍꯣꯡꯔꯒ ꯀꯣ ꯏꯃꯥꯗꯤ ꯇ꯭ꯋꯦꯟꯇꯤꯁꯨ ꯁꯨꯗ꯭ꯔꯤꯌꯦꯕ ꯃꯥ ꯂꯨꯍꯣꯡꯕ ꯀꯥꯟꯗ ꯁꯚꯦꯟꯇꯤꯟ ꯑꯦꯠꯇꯤꯟ ꯑꯗꯨꯋꯥꯏꯗꯅꯤ ꯍꯥꯏꯌꯦ
ꯎꯝ
ꯃꯥꯅ ꯍꯦꯛ ꯅꯨꯄꯤꯒꯤꯗꯣ ꯄꯦꯔꯦꯠꯒꯨꯝꯕ ꯆꯠꯄ ꯀꯥꯟꯗꯀꯣ ꯑꯗꯨꯝ ꯍꯦꯛ ꯂꯨꯍꯣꯡꯈ꯭ꯔꯦ ꯍꯥꯏꯕ ꯑꯗꯨꯒꯤ ꯃꯣꯏꯅ ꯑꯗꯨ ꯂꯨꯍꯣꯡꯔꯒ ꯄꯣꯛ ꯄꯣꯛꯔꯥ ꯂꯩꯕꯅꯤꯗ ꯑꯩꯈꯣꯏꯒꯤꯗꯤ ꯌꯥꯝ ꯐꯕꯅꯤꯀꯣ ꯁꯤꯕ꯭ꯂꯤꯡꯁ ꯂꯩꯕꯁꯦ ꯑꯩ ꯁꯤꯁꯇꯔ ꯃꯉꯥ ꯂꯩꯕꯒꯤ ꯑꯩꯅ ꯀꯔꯤꯅꯣ ꯄ꯭ꯔꯣꯕ꯭ꯂꯦꯝ ꯂꯩꯔꯁꯨ ꯅꯨꯄꯤꯒꯤ ꯄ꯭ꯔꯣꯕ꯭ꯂꯦꯝ ꯂꯩꯔꯁꯨ ꯀꯔꯤ ꯀꯔꯤꯒꯤ ꯄ꯭ꯔꯣꯕ꯭ꯂꯦꯝ ꯂꯩꯔꯁꯨ ꯃꯣꯏꯉꯣꯟꯗ ꯑꯗꯨꯝ ꯀꯣꯜ ꯇꯧꯔꯒꯀꯣ ꯑꯗꯨꯝ ꯍꯤꯡꯕꯅꯤꯗ ꯑꯩꯈꯣꯏꯒꯤꯗꯤ ꯌꯥꯝ ꯐꯩ ꯑꯗꯨ ꯏꯃꯥ ꯏꯄꯥꯒꯤꯗꯤ ꯈꯦꯟ ꯈꯟꯗ꯭ꯔꯒ ꯅꯨꯡꯉꯥꯏꯇꯕꯀꯣ ꯃꯣꯏꯁꯦ ꯌꯥꯝ ꯋꯥꯈ꯭ꯔꯦꯕ
ꯑꯩꯁꯨ ꯋꯥꯏꯌꯦꯕ
ꯅꯪꯒꯤ ꯏꯃꯥ ꯏꯄꯥꯗꯤ ꯑꯉꯥꯡ ꯑꯣꯏꯔꯝꯒꯅꯤꯗ
ꯍꯥꯥ
ꯅꯪꯒꯤ ꯏꯄꯥ ꯏꯃꯥꯗꯤ ꯑꯗꯨꯝ ꯑꯉꯥꯡ ꯑꯣꯏꯔꯝꯒꯅꯤꯗ ꯍꯥꯏꯕꯗꯤ ꯑꯍꯟ ꯑꯣꯏꯔꯣꯏꯗ ꯍꯧꯖꯤꯛꯇꯤ
ꯑꯍꯟ ꯑꯣꯏꯔꯦꯅꯦ ꯑꯩꯒꯤ ꯑꯩꯒꯤ ꯐꯥꯗꯔꯗꯣ ꯑꯔꯥꯎꯟ ꯁꯚꯦꯟꯗꯤ ꯑꯗꯨꯒ ꯑꯥ ꯑꯗꯨꯒ ꯃꯥꯗꯔꯅ ꯑꯔꯥꯎꯟ ꯁꯤꯛꯁꯇꯤ ꯁꯝ
ꯑꯣ
ꯊꯦꯡꯅ ꯊꯦꯡꯅ ꯂꯨꯍꯣꯡꯕꯀꯣ
ꯑꯣ ꯑꯣ ꯑꯗꯨ ꯑꯣꯏꯔꯝꯒꯅꯤ ꯍꯣꯏ
ꯎꯝ
ꯑꯗꯨ ꯊꯦꯡꯅ ꯂꯨꯍꯣꯡꯕꯒꯤ ꯑꯣꯏꯔꯝꯒꯅꯤ ꯅꯪꯒꯤ ꯁꯤꯕ꯭ꯂꯤꯡꯁꯇꯣ ꯅꯪ ꯂꯩꯇꯕꯗꯣ
ꯎꯝ
ꯅꯪ ꯕ꯭ꯂꯦꯁꯁꯤꯡ ꯑꯃ ꯑꯣꯏꯔꯝ ꯏꯁꯄꯦꯁꯦꯜ ꯕ꯭ꯂꯦꯁꯤꯡ ꯑꯣꯏꯔꯝꯅꯤ ꯅꯪꯁꯦ
ꯁꯤꯁ
ꯑꯩꯕꯨꯗꯤ ꯁꯤꯕ꯭ꯂꯤꯡ ꯌꯥꯝꯗ꯭ꯔꯦ ꯑꯩꯈꯣꯏ ꯐꯥꯗ꯭ꯔꯗꯤ ꯁꯤꯕ꯭ꯂꯤꯡ ꯌꯥꯝꯃꯦ
ꯑꯗꯨꯗꯤ ꯌꯥꯏꯅ ꯑꯩꯈꯣꯏ ꯁꯤꯕꯂꯤꯡꯒ ꯆꯞ ꯃꯥꯟꯅꯕꯅꯦ ꯑꯩꯈꯣꯏ ꯐꯥꯗꯔꯁꯤꯡꯒꯤꯗꯤ
ꯑꯩꯈꯣꯏ ꯐꯥꯗꯔꯒꯤ ꯏꯂꯚꯦꯟ ꯇꯣꯇꯦꯜ ꯁꯤꯕ꯭ꯂꯤꯡꯁ
ꯌꯥꯃꯟꯈ꯭ꯔꯦꯀꯣ ꯑꯩꯈꯣꯏꯗꯒꯤ ꯍꯦꯜꯂꯤꯅꯦ
ꯑꯗꯨ ꯃꯣꯏꯁꯤꯡꯒꯤ ꯁꯤꯕ꯭ꯂꯤꯡꯁꯤꯡꯒꯤ ꯃꯆꯥꯁꯤꯡꯁꯨ ꯌꯥꯝ ꯂꯩꯒꯥꯅꯤꯀꯣ
ꯍꯦ
ꯑꯣ ꯑꯗꯨꯗꯤ